ꯑꯣ ꯇꯥꯕ꯭ꯔꯣ ꯇꯥꯕ꯭ꯔꯣ ꯅꯨꯄꯤꯃꯆꯥ
ꯇꯥꯏꯌꯦ ꯇꯥꯏꯌꯦ
ꯅꯨꯄꯤ ꯃꯆꯥ ꯀꯩꯗꯧꯔꯤꯒꯦ
ꯅꯨꯄꯤ ꯃꯆꯥꯖꯦ ꯁꯨꯝ ꯂꯩꯔꯝ
ꯆꯔꯦ
ꯍꯝ
ꯆꯔꯦ
ꯀꯔꯤ ꯃꯊꯦꯜ ꯆꯥꯔꯕ
ꯑꯍꯥꯎꯕ
ꯅꯣꯏ ꯄꯥꯕꯨꯡꯁꯤ ꯅꯉꯣꯟꯗ ꯀꯣꯜ ꯇꯧꯔꯛꯇ ꯀꯨꯏꯔꯦꯗ ꯉꯁꯤ ꯇꯧꯔꯛꯏꯅꯦ ꯌꯦꯡꯉꯣ
ꯎꯝ ꯄꯥꯎꯪꯖꯦ
ꯑꯥ
ꯎꯝ ꯄꯥꯎꯪꯅ ꯐꯣꯟ ꯇꯧꯔꯛꯏꯕ
ꯍꯣꯏ
ꯄꯥꯎꯪ ꯀꯩ ꯂꯩꯔꯦ ꯀꯩ
ꯑꯦ ꯏꯆꯥ ꯅꯨꯨꯄꯤꯁꯤ ꯀꯃꯥꯏ ꯀꯃꯥꯏꯅ ꯂꯩꯔꯤꯒꯦ ꯃꯍꯩ ꯃꯁꯤꯡ ꯇꯝꯆꯠꯈ꯭ꯔꯤꯁꯨ ꯂꯥꯏꯔꯤꯛ ꯂꯥꯏꯁꯨ ꯄꯥꯏꯔꯤꯕ ꯀꯃꯥꯏ ꯀꯃꯥꯏꯅ ꯇꯧꯔꯤꯒꯦ ꯀꯃꯥꯏꯅ ꯇꯧꯔꯤꯅꯣ ꯍꯪꯉꯛꯏꯅꯤꯅꯦ
ꯎꯝ ꯄꯥꯎꯪ ꯑꯩ ꯑꯗꯨꯝ ꯂꯩꯖꯔꯤ
ꯍꯥꯥ
ꯄꯥꯕꯨꯡꯗꯤ ꯆꯥꯛ ꯆꯥꯔꯕꯣ
ꯆꯥꯛ ꯆꯥꯛ ꯆꯔꯦ
ꯀꯩ ꯃꯊꯦꯜ ꯂꯧꯈꯠꯂꯕ ꯀꯩ ꯃꯊꯦꯜ ꯆꯥꯔꯒꯦ
ꯃꯇꯦꯟꯁꯤ ꯅꯃꯥꯅ ꯁꯧꯒ꯭ꯔꯤ ꯀꯥꯡꯁꯣꯏ ꯑꯃꯒ ꯍꯋꯥꯏ ꯑꯁꯥꯡꯕꯤꯒ ꯈꯥꯃꯦꯟ ꯀꯩꯒ ꯇꯧꯔꯒ ꯀꯥꯡꯉꯧ ꯑꯃ ꯉꯧꯔꯦ ꯆꯅꯤ ꯏꯆꯥꯗꯤ ꯆꯥꯔꯔꯕꯣ
ꯆꯥꯔꯦ
ꯀꯩ ꯌꯦꯟꯁꯥꯡ ꯆꯥꯔꯕ
ꯑꯜꯂꯨ ꯍꯥꯟꯖꯤꯜꯂ ꯇꯣꯛꯑꯦ
ꯀꯩ ꯍꯥꯏꯕ
ꯑꯜꯂꯨ ꯉꯥꯟꯖꯤꯜꯂ ꯆꯥꯔ ꯇꯣꯛꯑꯦ
ꯇꯥꯏꯅ ꯆꯩ ꯆꯥꯅꯤꯡꯕ꯭ꯔꯣ ꯅꯩ ꯑꯩꯅ ꯅꯪꯉꯣꯟꯗ ꯑꯍꯥꯎ ꯑꯍꯥꯎꯕ ꯀꯩꯀꯩ ꯆꯥꯎ ꯍꯥꯏꯕ ꯅꯠꯇ꯭ꯔꯣ
ꯄꯩꯁꯥ ꯈꯔ ꯌꯥꯝ ꯊꯥꯔꯛꯑꯣ ꯑꯗꯨ ꯆꯥꯅꯕ
ꯑꯦ ꯑꯩꯅ ꯅꯪꯒꯤ ꯋꯥꯠꯇꯅꯕ ꯊꯥ -ꯊꯥꯒꯤ ꯁꯣꯏꯗꯅꯕ ꯊꯥꯔꯤꯗꯨ ꯑꯗꯨꯗ ꯑꯗꯨꯗꯤ ꯑꯍꯦꯟꯕ ꯑꯃꯨꯛ ꯀꯌꯥꯝ ꯊꯥꯔꯛꯑꯣ ꯍꯥꯏꯅꯣ
ꯈꯔ ꯍꯦꯟꯅ ꯊꯥꯔꯛꯑꯣ
ꯏꯁ ꯅꯪ ꯑꯇꯣꯞꯄꯗ ꯑꯆꯥꯄꯣꯠ ꯑꯇꯣꯞꯄ ꯑꯇꯥꯡ ꯑꯇꯥꯡꯕ ꯀꯔꯤ ꯀꯔꯥ ꯀꯩꯅꯣꯏꯒꯤ ꯑꯆꯥꯄꯣꯠ ꯆꯥꯐꯝ ꯀꯌꯥꯝ ꯆꯪ ꯆꯪ ꯆꯥꯊꯣꯛꯏꯔꯣ
ꯎꯝ ꯍꯣꯏ ꯃꯌꯥꯝ ꯇꯤꯟꯅꯔꯕꯅꯤꯅ ꯈꯔ ꯇꯧꯗꯌꯥꯗꯦ ꯇꯧꯔꯦ ꯑꯗꯨ ꯈꯔ ꯍꯦꯟꯅ ꯊꯥꯔꯛꯑꯣ
ꯎꯝ ꯂꯨꯄꯥ ꯀꯌꯥ ꯍꯦꯟꯒꯛꯇꯔꯗꯤ ꯌꯥꯗ꯭ꯔꯦ ꯁꯤꯅꯤ ꯏꯆꯥ ꯅꯨꯄꯤꯁꯦ ꯌꯥꯝ ꯋꯥꯔ ꯋꯥꯔ ꯑꯂꯨ ꯇꯣꯂꯒ ꯆꯥꯔꯦꯕꯁꯨ ꯑꯩ ꯋꯥꯈꯟ ꯑꯣꯟꯊꯣꯛ ꯄꯔ ꯅꯨꯛꯥꯏꯇꯔꯤꯗ
ꯅꯪꯅ ꯑꯗꯨꯗ ꯑꯍꯥꯎ ꯆꯥ ꯂꯩꯔꯕ ꯑꯩꯅ ꯑꯂꯨ ꯇꯣꯠꯂ ꯄꯤꯖꯕ
ꯎꯝ ꯅꯪ ꯀꯅꯥꯅ ꯅꯍꯥꯟꯗꯤ ꯄꯩꯁꯥ ꯂꯩꯇ꯭ꯔꯗꯤ ꯂꯩꯇ꯭ꯔꯦ ꯄꯥꯕꯨꯡ ꯄꯩꯁꯥ ꯂꯩꯇ꯭ꯔꯦ ꯈꯔ ꯍꯥꯞꯄꯣ ꯍꯥꯏ ꯌꯥꯗ꯭ꯔꯣ ꯅꯣꯏ ꯄꯥꯕꯨꯡ ꯂꯩꯔꯤꯁꯤꯅ ꯅꯪ ꯀꯩꯗꯧꯕꯩ ꯋꯥꯅ ꯍꯤꯡꯉꯝꯃꯤꯗꯨꯕ
ꯎꯝ ꯎꯝ ꯇꯜꯂꯕ ꯍꯥꯏꯃꯟꯗꯅ
ꯏꯆꯥꯅ ꯏꯆꯥ ꯏꯆꯥ ꯏꯆꯥꯅ ꯄꯤꯅꯁꯟꯗꯅꯤ ꯅꯪꯅ ꯏꯆꯥꯅ ꯍꯥꯏꯕ ꯄꯈꯔꯤ ꯄꯔ ꯌꯥꯖꯗꯣꯔꯦꯅ ꯅ ꯁꯤꯗ ꯅꯪꯅ ꯑꯃꯨꯛ ꯀꯃꯥꯏꯅ ꯇꯧꯔꯒ ꯑꯜꯂꯨ ꯇꯣꯠꯂꯥ ꯆꯥꯏꯌꯦ ꯅꯩꯗꯣ ꯏꯁꯇꯥ ꯄꯩꯁꯥ ꯂꯩꯔꯝꯅꯤꯅ ꯑꯩꯅ ꯅꯨꯡꯇꯤ ꯑꯩꯁꯨ ꯑꯗꯨꯝ ꯈꯔ ꯈꯔ ꯍꯥꯞ ꯍꯥꯞꯄꯤꯕꯅꯤ ꯅꯃꯥꯗꯩ ꯑꯃꯨꯛ ꯈꯔ ꯂꯧꯔꯝꯅꯤ ꯈꯪꯉꯤ ꯑꯗꯩ ꯅꯕꯨꯡꯗꯩ ꯑꯃꯨꯛ ꯂꯧꯔꯝꯅꯤ ꯅꯪꯒꯤꯁꯦ ꯊꯣꯡꯕ ꯇꯟꯕꯒꯤ ꯅꯨꯡꯉꯥꯏꯔꯤꯕ ꯃꯥꯜꯂꯤꯗ ꯑꯩꯅ ꯈꯟꯕꯗ
ꯄꯥꯝꯃꯨꯔꯕ ꯄꯩꯁꯥꯗꯨꯗꯨꯒꯤ
ꯀꯩ ꯄꯥꯝꯃꯨꯏꯅ
ꯈꯔ ꯀꯩꯅꯣꯝ ꯇꯧꯒꯦꯅ ꯇꯨꯡꯁꯤꯜꯂꯤꯌꯦ ꯄꯩꯁꯥ ꯑ ꯑꯗꯨꯒꯤ
ꯃꯥ ꯀꯔꯤ ꯇꯪ ꯀꯔꯤ ꯇꯧꯒꯦ ꯇꯨꯡꯁꯤꯜꯂꯤꯁꯤꯂꯤꯅꯣ ꯍꯌꯦꯡ ꯂꯨꯍꯣꯡꯕꯩ ꯑꯎꯟꯄꯣꯠ ꯇꯨꯡꯁꯤꯜꯂꯒꯦ ꯍꯥꯏꯔꯣ ꯍꯧꯖꯤꯛꯇꯩ ꯍꯧꯅ
ꯍꯣꯏ ꯈꯔꯥ ꯈꯔꯥ ꯂꯩꯁꯟꯕ ꯍꯧꯔꯒꯦ ꯇꯧꯅꯤ ꯅꯣꯏ ꯋꯥꯗꯅꯕ
ꯎꯝ ꯀꯩꯁꯨ ꯀꯥꯏꯗꯦ ꯑꯗꯨꯏꯁꯨ ꯆꯥꯕ ꯊꯛꯄꯗꯤ ꯋꯥꯠꯍꯟꯒꯅꯨ ꯏꯕꯦꯝꯃꯥ ꯅꯥ ꯈꯣꯠꯇꯧꯅꯤ ꯅꯣꯏꯒꯤ ꯆꯥꯍꯩꯔꯣꯏꯗꯕ ꯆꯥꯍꯩꯗꯕ ꯆꯤꯟꯖꯥꯛ ꯀꯔꯤ ꯊꯥꯎ ꯑꯂꯨ ꯃꯌꯥꯝ ꯆꯥꯁꯤꯜꯂꯒ ꯍꯧꯖꯤꯛꯇ
ꯆꯥꯗꯦ ꯆꯥꯗꯦ ꯑꯂꯨꯅ ꯍꯦꯟꯅ ꯍꯥꯎꯕꯩ ꯆꯥꯖꯕꯅꯦ
ꯎꯝ ꯑꯂꯨꯒ ꯀꯩ ꯉꯥꯔꯤꯒ ꯇꯧꯔ ꯆꯥꯏꯕ
ꯎꯝ
ꯃꯥꯏ
ꯑꯂꯨ ꯑꯂꯨꯗꯪ ꯆꯥꯅꯤꯡꯉꯦ ꯍꯥꯏꯕ ꯉꯁꯤꯁꯦ ꯑꯂꯨꯗꯣ ꯌꯥꯝ ꯆꯥꯅꯤꯡꯉꯛꯑꯕ ꯉꯁꯤꯁꯦ
ꯀꯩ ꯇꯧꯕꯩ ꯆꯥꯅꯤꯡꯉꯤꯅꯣ ꯍꯥꯏꯁꯦ
ꯈꯪꯗꯦ ꯑꯂꯨ ꯆꯥꯗ ꯀꯨꯏꯔꯦꯅ ꯆꯥꯅꯤꯡꯉꯤꯅꯦ
ꯅꯪꯗꯤ ꯅꯍꯥꯟꯋꯥꯏꯁꯨ ꯌꯦꯟ ꯊꯣꯡꯉꯁꯨ ꯑꯂꯨꯗ ꯆꯥꯕꯅꯤꯅꯦ ꯑꯂꯨ ꯌꯥꯝ ꯄꯥꯝꯖꯕꯅꯦ ꯅꯪꯗꯤ
ꯎꯝ ꯍꯣꯏ ꯑꯗꯨ
ꯑꯂꯨ ꯈꯨꯄꯥꯝꯗꯤ ꯂꯩꯇ꯭ꯔꯦ ꯅꯪꯅ ꯄꯥꯝꯃꯤꯁꯦ ꯉꯥꯏ ꯍꯋꯥꯏꯁꯨ ꯌꯦꯟ ꯊꯣꯡꯕ ꯇꯨꯝ ꯆꯥꯎ ꯍꯔꯒ ꯑꯂꯨ ꯈꯟ ꯈꯟ ꯆꯥꯂꯦ
ꯎꯝ
ꯀꯃꯥꯏꯅ ꯇꯧꯔꯤꯅꯣ ꯈꯪꯗꯦ ꯅꯪ ꯄꯥꯝ ꯑꯂꯨꯁꯨ ꯀꯅꯥ ꯑꯂꯨꯁꯨ ꯅꯪ ꯄꯥ ꯑꯂꯨꯁꯨ ꯌꯥꯝ ꯐꯔꯦ ꯅꯪꯁꯤ ꯍꯌꯦꯡꯋꯥꯏ ꯄꯩꯁꯥ ꯑꯝꯇ ꯇꯤꯡꯉꯔꯣꯏ ꯑꯂꯨ ꯈꯇꯪ ꯄꯤꯖ ꯇꯥꯔꯦ ꯆꯥꯛ ꯏꯁꯤꯡ ꯆꯥꯛ ꯐꯪꯗ꯭ꯔꯁꯨ ꯏꯀꯪ ꯊꯣꯛꯄ ꯀꯩ ꯆꯥꯛ ꯐꯪꯗ꯭ꯔꯦ ꯖꯨ ꯋꯥꯔꯣꯏꯅ ꯑꯂꯨ ꯄꯤꯖꯔꯒ ꯆꯥꯏ ꯑꯥꯂꯨ ꯂꯧꯔꯒ ꯆꯥ ꯌꯥꯔꯅꯤ
ꯎꯝ ꯑꯁꯥꯝ ꯆꯥꯎꯈꯠꯂ ꯀꯥꯟꯁꯤꯗ ꯀꯗꯥꯏꯗ ꯏꯀꯪ ꯊꯣꯛꯄꯅꯣ ꯏꯀꯪ ꯊꯣꯛꯄꯒ ꯑꯝꯇ ꯂꯩꯔꯔꯣꯏ
ꯎ ꯀꯩ ꯂꯩꯔꯤꯅꯣ ꯅꯍꯥꯥꯟꯋꯥꯏ ꯅꯄꯥ ꯑꯣꯏ ꯃꯇꯝꯗꯗꯤ ꯑꯁ ꯏꯀꯪ ꯊꯣꯛꯇꯅ ꯆꯥꯛ ꯐꯧ ꯊꯥ ꯌꯥꯗꯅ ꯇꯧꯔꯤꯁꯤꯗ ꯑꯗꯨꯒꯤ ꯑꯩꯈꯣꯏꯁꯨ ꯑꯂꯨ ꯅꯨꯡ ꯂꯧꯑ ꯆꯥꯏꯅꯤꯅꯦ
ꯎꯝ ꯑꯗꯣ ꯑꯩꯈꯣꯏꯗꯤ ꯆꯥꯎꯈꯠꯂꯕꯅꯤꯅ ꯆꯥꯔꯔꯣꯏ
ꯀꯩ ꯏ ꯈꯪ ꯊꯣꯛꯑꯒ ꯆꯥꯛ ꯐꯪꯗ꯭ꯔꯥ ꯀꯔꯤ ꯆꯥꯗꯣꯏꯕ
ꯆꯥꯛ ꯐꯪꯗꯣꯏꯅꯦ ꯆꯥꯛ
ꯀꯔꯤ
ꯆꯥꯎꯈꯠꯂꯕꯅꯤꯅ ꯆꯥꯛ ꯇꯥꯡꯕ ꯊꯣꯛꯑꯔꯣꯏꯌꯦ
ꯑꯦ ꯀꯩꯅꯣꯅ ꯆꯥꯛ ꯇꯥꯡꯊꯣꯏꯔꯦ ꯅꯣꯡꯁꯤꯡ ꯇꯥꯗ꯭ꯔꯗꯤ ꯂꯧꯎ ꯁꯤꯡꯎ ꯌꯥꯗ꯭ꯔꯗꯤ ꯆꯥꯛ ꯇꯥꯡꯗꯣꯏꯅꯦ ꯂꯧꯎ ꯁꯤꯡꯎꯅꯅꯤꯅꯦ ꯆꯥꯛ ꯆꯥꯔꯤꯗꯣꯏ ꯏ ꯃꯦꯝꯃ ꯅꯪꯕꯨ
ꯎꯝ ꯅꯣꯡ ꯇꯥꯅ ꯑꯦ ꯀꯩꯅꯣ ꯀꯦꯃꯤꯀꯦꯜꯒ ꯇꯧꯔꯒ ꯍꯧꯖꯤꯛꯇꯤ ꯅꯣꯡ ꯇꯥꯍꯟꯕ ꯌꯥꯔ ꯗꯨꯗꯤ
ꯑꯗꯨꯒꯤ ꯀꯦꯃꯤꯀꯦꯜꯗꯣ ꯅꯣꯡꯗ ꯍꯥꯏꯕꯗꯨ ꯃꯌꯥꯝ ꯂꯩꯔꯝꯃꯤ ꯑꯁꯣꯝ ꯆꯥꯎꯈꯠ ꯄ ꯂꯝ ꯂꯝꯗ ꯃꯌꯥꯝ ꯇꯧ ꯋꯥꯅꯤ ꯑꯩꯈꯣꯏ ꯁꯤꯗ ꯑꯗꯨ ꯇꯧꯕꯒꯤ ꯍꯛ ꯂꯩꯕꯣꯇꯦ ꯎꯄꯥꯏ ꯂꯩꯇꯦ
ꯈꯗ
ꯎꯝ ꯅꯪ ꯅꯪ ꯈꯪꯉꯤꯗꯨꯅꯦ ꯑꯩꯈꯣꯏ ꯁꯤ ꯂꯩꯔꯤ ꯀꯌꯥꯝ ꯆꯥꯎꯈꯠꯂꯦꯗ ꯅꯪ ꯍꯦꯛ ꯊꯣꯡꯒꯥꯟꯅ ꯍꯦꯛ ꯀꯥꯟꯊꯣꯛꯄ ꯗꯩ ꯏꯁꯤꯡ ꯊꯨꯝꯃꯝꯃꯅꯤ ꯅꯣꯡ ꯈꯤꯇꯪ ꯇꯥꯕ ꯅꯣꯡ ꯇꯥꯗ꯭ꯔꯒꯅ ꯅꯝꯊꯤꯕ ꯎꯐꯨꯟꯅ ꯑꯁꯤꯗꯕꯨ ꯀꯅꯥꯅ ꯀ꯭ꯂꯥꯎꯊ ꯀꯩꯅꯣ ꯁꯤꯇꯤꯡ ꯇꯧꯗꯅ ꯈꯣꯠꯇꯅ ꯀꯅꯥꯅ ꯥꯀ꯭ꯂꯥꯎꯗ ꯅꯣꯡ ꯑꯇ꯭ꯕꯤ ꯅꯣꯡ ꯐꯨꯠꯆꯤꯒꯤ ꯅꯣꯡ ꯀꯧꯋꯦ ꯇꯥꯗꯨꯢꯅꯣ ꯃꯅꯤꯄꯨꯔꯁꯤꯗꯕꯣ
ꯎꯝ ꯇꯥꯍꯜꯂꯛꯀꯗꯣꯢꯅꯤ ꯇꯥꯍꯜꯂꯛꯀꯗꯣꯏꯅꯦ
ꯍꯣꯏ ꯍꯣꯏ ꯅꯪꯅ ꯍꯦꯛ ꯇꯥꯍꯜꯂꯣ ꯅꯪ ꯁꯥꯏꯟꯇꯤꯁ ꯄꯥꯝꯃꯦꯗꯥꯢꯅꯦ ꯑꯣꯏꯔ
ꯎꯝ ꯍꯣꯏ ꯑꯩꯅ ꯇꯥꯍꯜꯂꯛꯀꯗꯣꯢꯟꯅ
ꯏꯆꯥꯅ ꯑꯗꯨ ꯑꯣꯏꯇꯥꯔꯗꯤ ꯃꯅꯤꯄꯨꯔꯗ ꯏꯆꯥꯒꯤ ꯃꯤꯡꯁꯨ ꯁꯦꯠ ꯊꯣꯛꯅ ꯐꯥꯎꯔꯅꯤ
ꯎꯝ ꯐꯥꯎꯗꯣꯢꯅꯤ ꯅꯣꯏꯃꯤꯡꯗꯨ ꯎꯝ ꯅꯣꯏꯒꯤ ꯃꯤꯡꯒꯁꯦ ꯁꯦꯒꯥꯛ ꯀꯥꯏꯔ ꯈꯕꯔꯗ ꯍꯥꯞꯇꯣꯔꯤꯝ
ꯍꯣꯏꯅꯦ ꯑꯗꯨꯅꯦ ꯍꯥꯢꯁꯤ ꯑꯗꯨꯒꯤ ꯃꯆꯥꯅꯨꯄꯤꯗꯣ ꯗꯣ ꯑꯗꯨ ꯑꯣꯏꯔꯦ ꯑꯁ ꯑꯩꯒ ꯂꯝꯕꯤ ꯊꯣꯛꯄꯗ ꯑꯁ ꯅꯆꯥ ꯅꯨꯄꯤꯗꯨꯗꯤ ꯑꯃꯥꯏꯅ ꯇꯧꯑꯦ ꯃꯤꯅ ꯑꯗꯨꯃꯥꯏ ꯇꯧꯢ ꯍꯥꯏꯗꯅ ꯏꯃ ꯀꯌꯥꯗ ꯅꯨꯡꯉꯥꯏꯒꯗꯕ ꯄꯨꯟꯁꯤꯁꯦ ꯈꯜꯂꯨꯕꯗꯕ ꯋꯥꯈꯜ ꯌꯥꯝ ꯅꯨꯡꯉꯥꯏ
ꯎꯝ ꯊꯥ ꯃꯨꯛ ꯄꯥꯛꯇꯣꯏꯅꯤ ꯃꯥꯏꯗꯨ
ꯑꯝ
ꯖꯣꯟ ꯖꯣꯟ ꯂꯥꯎꯕ ꯃꯥꯏꯗꯨ
ꯎꯝ ꯈꯜꯂꯨꯔ ꯋꯥꯈꯜ ꯌꯥꯝ ꯅꯨꯡꯉꯥꯏ ꯏꯕꯦꯝꯃꯥ ꯑꯁ ꯅꯄꯥꯗꯤ
ꯄꯥꯎꯡ ꯋꯥꯈꯜ ꯌꯥꯝ ꯅꯨꯡꯉꯥꯏꯕ꯭ꯔꯥ
ꯅꯨꯡꯉꯥꯏ ꯇꯧꯗꯤ ꯇꯧꯔꯣ ꯍꯦ ꯇꯧꯗ꯭ꯔꯗꯤ ꯑꯃꯨꯛ ꯋꯥꯈꯜ ꯈꯛꯇ ꯑꯁꯥꯗ ꯇꯧꯔ ꯗꯣꯂꯥꯅꯤꯛ
ꯎꯝ ꯄꯩꯁꯥ ꯈꯔ ꯊꯥꯔꯛꯑꯣ ꯋꯥꯈꯜ ꯅꯨꯡꯉꯥꯏꯔꯤꯉꯩ ꯗꯨꯗ
ꯀꯔꯤ ꯍꯥꯏꯕ ꯄꯩꯁꯥ ꯄꯤꯔꯛꯑꯣ ꯋꯥꯈꯜ ꯅꯨꯡꯉꯥꯏꯅꯕ
ꯑꯗꯨ ꯄꯩꯁꯥ ꯈꯔ ꯄꯤꯔꯛꯎ ꯍꯥꯏꯕ
ꯋꯥꯈꯜ ꯅꯨꯡꯉꯥꯏꯕ ꯍꯥꯢꯁꯤ ꯅꯁꯥ ꯃꯇꯤꯛ ꯆꯥꯔꯒ ꯅꯨꯡꯉꯥꯏꯗꯣꯏꯅꯤ ꯄꯩꯁꯥ ꯍꯦꯛ ꯄꯥꯔꯒ ꯅꯨꯡꯉꯥꯏ ꯄꯩꯁꯥ ꯄꯥꯏꯔꯥ ꯄꯥꯏꯔꯥ ꯃꯤ ꯃꯌꯥꯝꯒꯤ ꯃꯅꯤꯄꯨꯔ ꯐꯨꯔꯠ ꯂꯝꯗꯝꯁꯤꯗ ꯋꯥꯈꯜ ꯅꯨꯡꯉꯥꯏ ꯂꯩꯕꯝ ꯂꯥꯛꯄꯝ ꯈꯪ꯭ꯗꯕꯤ ꯃꯤ ꯑꯃꯒꯤ ꯑꯅꯥ ꯑꯃꯨꯛꯇꯧ ꯇꯧꯕꯝ ꯆꯥꯐꯝ ꯈꯪꯗꯕꯤ ꯃꯤꯀꯞ ꯄꯛ ꯊꯣꯛꯇ ꯊꯣꯛꯑꯒꯥ ꯂꯩꯕ ꯃꯤ ꯃꯌꯥꯝ ꯂꯩꯅꯤ ꯄꯩꯁꯥ ꯈꯛꯇ ꯄꯥꯏꯔꯒ ꯅꯨꯡꯉꯥꯏꯅꯤ ꯍꯥꯏꯕꯗꯣ ꯈꯜꯂꯨꯅꯨ
ꯎꯝ ꯅꯈꯣꯢꯗꯤ ꯄꯩꯁꯥ ꯄꯥꯏꯔꯗꯤ ꯌꯥꯔꯦ ꯑꯇꯩ ꯀꯩꯝꯇ ꯈꯪꯗꯦ
ꯎꯝ ꯄꯩꯁꯥ ꯄꯥꯏꯔ ꯌꯥꯔꯥꯕ ꯅꯪꯁꯦ
ꯎꯝ ꯄꯩꯁꯥ ꯄꯥꯏꯕꯅ ꯃꯔꯨꯅꯤ ꯆꯔꯥ ꯎꯝ ꯆꯔꯥ ꯍꯦꯜꯂꯒ ꯀꯩꯗꯧꯗꯣꯏꯅꯣ
ꯄꯩꯁꯥ ꯄꯥꯏꯕ ꯍꯥꯢꯗꯤ ꯌꯥꯝ ꯄꯥꯏꯕ ꯅꯠꯇꯦ ꯆꯔꯥ ꯍꯦꯟꯗꯅꯥꯕ ꯈꯨꯞ ꯄꯥꯢꯔꯦ ꯄꯥꯢꯔꯦ ꯑꯩꯈꯣꯏ ꯍꯧꯖꯤꯛ ꯆꯔꯥ ꯍꯦꯟꯕ꯭ꯔꯣ ꯑꯩꯈꯣꯏ ꯆꯔꯥ ꯅꯥꯝꯃꯥ ꯃꯛꯇꯥ ꯆꯥꯕ꯭ꯔꯣ ꯍꯧꯖꯤꯛ
ꯃꯥꯏ ꯂꯩꯕꯗꯨꯁꯨ ꯇꯜꯂꯦ ꯅꯨꯡꯉꯥꯏ ꯅꯨꯡꯉꯥꯏ ꯂꯩꯗꯧꯕꯥ
ꯅꯨꯡꯉꯥꯏ ꯅꯨꯡꯉꯥꯏꯅ ꯍꯥꯏꯁꯤ ꯅꯣꯏ ꯅꯁꯥ ꯅꯁꯥꯅ ꯊꯕꯛ ꯇꯧꯖꯔꯒ ꯅꯣꯏ ꯊꯕꯛ ꯇꯧꯅꯕ ꯂꯥꯏꯔꯤꯛꯁꯨ ꯇꯧꯍꯜꯂꯤꯗꯅ ꯑꯩꯈꯣꯢ ꯢꯒꯤꯕꯨ ꯇꯧꯔꯗꯤ ꯑꯗꯨꯝ ꯅꯨꯡꯉꯥꯏꯖꯔꯦ ꯍꯤꯡꯉꯥꯗꯧꯅꯦ ꯄꯩꯁꯥ ꯄꯥꯏꯕꯁꯤꯗꯤ ꯊꯣꯏꯗꯣꯛꯅ ꯄꯥꯏꯕ ꯄꯥꯏꯗꯕꯩ ꯋꯥ ꯅꯠꯇꯦ
ꯎꯝ ꯇꯜꯂꯤ ꯃꯌꯥꯝ ꯄꯥꯏꯔꯣ ꯃꯌꯥꯝ ꯄꯥꯏꯔꯣ
ꯎꯝ ꯅꯪ ꯅꯣꯏꯅ ꯊꯕꯛ ꯇꯧꯔꯒ ꯅꯣꯏꯅ ꯇꯥꯜꯂꯥꯒ ꯄꯥꯏꯗꯧꯕ ꯅꯄꯥ ꯍꯣꯢꯗꯤ ꯍꯧꯖꯤꯛ ꯄꯥꯡꯒꯜ ꯀꯩꯀꯥ ꯂꯩꯇ꯭ꯔꯕꯅꯤ ꯐꯨꯔꯒ ꯃꯥꯌꯦꯛ ꯁꯦꯡꯗ꯭ꯔꯦ ꯆꯥꯕꯥ ꯊꯛꯄꯥ ꯋꯥꯠꯇꯅꯕ ꯅꯣꯢꯒꯤ ꯂꯥꯢꯔꯤꯛ ꯂꯥꯢꯁꯨ ꯇꯥꯝꯕꯩ ꯋꯥꯠꯇꯅꯕꯥ ꯇꯧꯔꯤꯁꯤꯅꯤ
ꯎꯝ ꯑꯗꯨ ꯑꯩ ꯄꯥꯝꯗꯦ
ꯑꯗꯨ ꯄꯥꯝꯗꯦ ꯅꯍꯥꯟꯒꯩ ꯇꯧꯔꯒ ꯊꯥꯛꯑꯥ ꯂꯥꯛꯑꯁꯤꯗ ꯄꯥꯝꯗꯦ ꯀꯩꯅꯣ ꯅꯪ ꯍꯧꯖꯤꯛ ꯅꯪꯅ ꯇꯥꯟꯖꯔꯒ ꯄꯥꯝꯗ꯭ꯔꯒꯅ ꯅꯪꯅ ꯇꯥꯟꯖꯔꯒ ꯅꯨꯡꯉꯥꯏꯅ ꯂꯩꯅꯕ ꯂꯥꯏꯔꯤꯛ ꯂꯥꯏꯁꯨ ꯀꯟꯅ ꯄꯥꯔꯣ ꯊꯕꯛ ꯆꯥꯎꯅ ꯇꯧꯅꯕ ꯇꯧꯔꯣ ꯍꯥꯏꯔꯒꯥ ꯀꯩꯅꯣꯅꯦ
ꯄꯩꯁꯥ ꯃꯌꯥꯝ ꯃꯌꯥꯝ ꯇꯥꯜꯂꯣ ꯍꯥꯢꯕ ꯑꯩꯅ ꯍꯥꯏꯕꯗꯤ
ꯎꯝ ꯑꯍꯟ ꯑꯣꯏꯔꯕ ꯅꯥꯄꯥꯁꯤꯃꯨꯛ ꯂꯥꯛꯅꯔꯥꯒꯦ ꯈꯜꯂꯤꯔꯣ ꯅꯪꯁꯦ ꯍꯥꯅꯨꯊꯪꯁꯤꯗ
ꯍꯣꯏ ꯀꯌꯥꯝ ꯑꯥꯍꯟ ꯑꯣꯏꯔꯒꯦ
ꯆꯍꯤ ꯑꯁꯤꯗ ꯂꯦꯡꯒꯥ ꯑꯁꯤꯗ ꯅꯥꯝꯕꯣ ꯄꯣꯔꯕꯥ ꯑꯩꯈꯣꯏ ꯁꯤꯗ ꯅꯪꯅ ꯑꯃꯨꯛ ꯍꯥꯏꯔꯤ ꯍꯧꯖꯤꯛ ꯀꯥꯟꯗꯤ ꯑꯉꯥꯡ ꯑꯣꯏ ꯌꯦ ꯌꯥꯟꯅꯣ ꯇꯥꯗꯔꯦ ꯂꯥꯏꯔꯤꯛ ꯇꯝꯃꯤꯔ ꯂꯥꯏꯁꯨ ꯇ ꯀ꯭ꯌꯥꯟ ꯊꯥꯗꯦ ꯇꯧꯔꯤꯁꯦ
ꯎꯝ ꯂꯥꯏꯁꯨꯗꯤ ꯅꯣꯏꯅ ꯇꯝꯕꯤꯗꯧꯅꯤ
ꯂꯥꯏꯁꯨ ꯇꯝꯃꯤꯅꯤꯝ ꯇꯝꯕ ꯌꯥ ꯇꯝꯕꯤꯔꯦ ꯑꯗꯨꯒ ꯀꯩꯅꯣ ꯍꯧꯖꯤꯛꯇ ꯍꯜꯅꯨꯕ ꯑꯩꯈꯣꯏꯗ ꯏꯃꯥꯄꯥꯕꯨꯡꯛ ꯅꯣꯏ ꯊꯕꯛ ꯁꯨꯔꯅꯨ ꯅꯆꯥ ꯑꯩꯅ ꯇꯧꯔꯒꯦ ꯍꯥꯏꯗꯕꯤꯗ ꯑꯩꯈꯣꯏꯗ ꯑꯣꯏꯅ ꯄꯩꯁꯥ ꯇꯥꯜꯂꯣꯁꯤꯕꯨ ꯀꯔꯤꯅꯣ ꯕꯤꯕꯅꯨ ꯀꯔꯤ ꯀꯔꯤ ꯆꯥꯁꯤꯟ ꯊꯛꯆꯤꯜꯂꯨꯔꯒꯦꯅꯦ
ꯑꯗꯨ ꯑꯗꯥꯛ ꯈꯪꯗꯦ ꯄꯩꯁꯥ ꯇꯥꯜꯂꯨ ꯃꯌꯥꯝ
ꯍꯣꯏ ꯍꯣꯏ ꯅꯪꯒꯤ ꯅꯪꯒꯤ ꯍꯦꯔꯣꯗꯣ ꯑꯗꯨꯗ ꯇꯥꯍꯜꯂꯣ
ꯎꯁꯤꯠꯇꯕꯣ ꯌꯥꯝꯅ
ꯀꯔꯤꯅꯣ ꯍꯥꯏꯖꯦ ꯍꯧꯖꯤꯛꯇ ꯍꯥꯏꯔꯛ
ꯎꯁꯤꯠꯇꯕ꯭ꯔ ꯍꯦꯔꯣ ꯍꯦꯔꯣ ꯑꯣꯏꯗ ꯇꯧꯔꯨꯔꯒꯦ
ꯅꯁꯨ ꯅꯤꯒꯣꯟ ꯅꯣ ꯃꯄꯣꯛ ꯑꯣꯏꯕꯅꯤꯅ ꯅꯣꯡ ꯐꯥꯗꯣꯛꯇꯤ ꯌꯨꯝꯁꯤ ꯊꯥꯗꯣꯛ ꯆꯠꯈꯤꯅꯤꯗꯅ ꯑꯗꯨꯒꯤ ꯁꯨꯝ ꯍꯥꯏꯕꯅꯤ ꯑꯗꯨꯝ ꯅꯨꯄꯥꯕꯨꯡ ꯅꯨꯡꯁꯤꯗꯅ ꯐꯥꯒꯤ ꯇꯧꯕꯅꯤꯗ
ꯍꯩꯅꯦꯗꯤ ꯐꯒꯤꯅꯤ ꯀꯥꯏꯅ
ꯎꯝ ꯅꯣꯏ ꯂꯥꯏꯔꯤꯛꯁꯨ ꯇꯝꯗꯅ ꯈꯣꯠꯇꯅ ꯂꯥꯏꯔꯤꯛꯁꯨ ꯍꯩꯕ ꯄꯩꯁꯥ ꯄꯥꯏꯕ ꯊꯤꯔꯣ ꯑꯗꯨ ꯑꯣꯏꯅ
ꯎ ꯑꯝꯇ ꯐꯪꯗ꯭ꯔꯦ
ꯀꯩꯒꯤꯅꯣ ꯏꯆꯥꯒꯤ ꯃꯁꯛꯇꯤ ꯑꯗꯨꯝ ꯈꯔ ꯌꯦꯡꯕꯤ ꯌꯥꯕ ꯇꯧꯕꯤꯗ ꯀꯃꯥꯏꯅ ꯇꯧꯋꯤ ꯅꯨꯄꯥ ꯑꯝꯇ ꯐꯪꯗ꯭ꯔꯕ ꯍꯥꯏꯁꯤꯕꯨ
ꯐꯪꯗ꯭ꯔꯦ ꯄꯥꯎ ꯂꯧꯗꯅ ꯂꯣꯏ ꯊꯤꯔꯦ ꯃꯨꯁꯤꯠ ꯃꯨꯔꯦ ꯄꯥꯎ ꯂꯧꯗꯅ
ꯎꯝ
ꯎꯝ ꯉꯧꯕ ꯊꯤ ꯅꯨꯄꯤꯗꯤ ꯅꯨꯄꯥꯗꯤ ꯃꯨꯕ ꯀꯩꯝ ꯈꯜꯂꯨꯅꯨꯗꯅ ꯐꯖ ꯐꯖꯕ ꯊꯤꯌꯨ
ꯎꯝ
ꯑꯣ ꯐꯔꯦ ꯐꯔꯦ ꯐꯖꯅ ꯂꯩꯥꯏꯁꯨ ꯄꯥ ꯂꯩꯔꯣ ꯊꯝꯃꯦ ꯊꯝꯃꯦ
ꯎꯝ